ꯇꯥꯕ꯭ꯔꯣ
ꯇꯥꯏꯌꯦ ꯀꯩꯗꯧꯔꯤꯅꯣ
ꯇꯨꯝꯔꯒ ꯂꯩꯌꯦ ꯅꯪꯗꯤ
ꯑꯣ ꯑꯩꯈꯣꯏꯁꯨ ꯑꯗꯨꯝ ꯂꯤꯌꯦ ꯀꯩꯁꯨ ꯇꯧꯗꯤꯌꯦ
ꯑꯣ ꯆꯥꯛ ꯆꯥꯈ꯭ꯔꯕ꯭ꯔꯣ
ꯆꯥꯛ ꯆꯥꯔꯤ ꯅꯪꯗꯤ ꯆꯥꯔꯕꯣ
ꯑꯩꯗꯤ ꯆꯥꯔꯦ ꯀꯨꯏꯈ꯭ꯔꯦ ꯆꯥꯛ ꯂꯥꯝꯒꯦ ꯇꯧꯔꯦ ꯑꯩꯒꯤꯗꯤ
ꯀꯔꯤ ꯀꯔꯤ ꯃꯊꯦꯜ ꯆꯥꯕꯅꯣ ꯉꯁꯤꯗꯤ
ꯉꯁꯤ ꯉꯁꯤꯁꯦ ꯎꯝ ꯃꯥꯏꯔꯦꯟ ꯆꯥꯏꯌꯦ ꯑꯈꯣꯏ
ꯍꯥꯎꯕ꯭ꯔꯥ
ꯃꯥꯏꯔꯦꯟꯁꯨ ꯆꯥꯏꯌꯦ ꯑꯗꯨꯝ ꯍꯥꯎꯋꯦꯗ ꯍꯣꯏ ꯅꯣꯏꯗꯤ
ꯑꯈꯣꯏꯁꯨ ꯑꯣ ꯑꯈꯣꯏꯗꯤ ꯉꯁꯤ ꯌꯦꯟ ꯆꯥꯏꯌꯦ
ꯌꯦꯟ ꯍꯥꯎꯋꯦꯅꯦ ꯍꯥꯎꯕ ꯌꯦꯟꯁꯥꯡꯅꯤꯅꯦ ꯅꯣꯏꯗꯤ
ꯈꯪꯗꯦꯗ ꯍꯥꯎꯕ꯭ꯔꯥ ꯍꯥꯎꯇꯕ꯭ꯔꯁꯨ ꯈꯪꯗ꯭ꯔꯦ ꯑꯗꯨꯝ ꯆꯥꯝꯃ
ꯒꯤ ꯅꯪꯒꯤ ꯃꯅꯥꯛꯇ ꯃꯤ ꯑꯃ ꯀꯟꯅ ꯅꯣꯛꯄ ꯑꯃ ꯂꯩꯌꯦꯀꯣ
ꯍꯣꯏ ꯍꯣꯢ ꯍꯣꯏ ꯅꯣꯛꯄꯅꯤ ꯆꯠꯈ꯭ꯔꯦ
ꯎꯝ ꯅꯣꯏ ꯃꯤ ꯀꯌꯥ ꯂꯩꯕ꯭ꯔꯥ
ꯑꯅꯤ ꯑꯍꯨꯝ ꯂꯩꯌꯦ
ꯍꯣꯁꯇꯦꯜ ꯂꯩꯕ꯭ꯔꯣ ꯔꯦꯟ ꯂꯩꯕ꯭ꯔꯣ
ꯍꯣꯁꯇꯦꯜꯗ
ꯀꯣꯂꯦꯁ ꯀꯥꯕ꯭ꯔꯥ
ꯀꯣꯂꯦꯖ ꯀꯣꯂꯦꯖ
ꯌꯥꯝ ꯐꯔꯦꯅꯦ ꯑꯩꯁꯨ ꯀꯣꯂꯦꯖ ꯀꯥꯏꯗ
ꯑꯣ ꯀꯥꯕ ꯅꯨꯡꯉꯥꯏꯕ꯭ꯔꯥ
ꯑꯁ ꯀꯔꯝ ꯀꯥꯟꯗꯅ ꯂꯣꯏꯒꯦꯔꯅ ꯇꯝꯃꯤꯅꯦ
ꯆꯞ ꯃꯥꯟꯅꯩ ꯑꯩꯈꯣꯏꯁꯨ ꯂꯩꯕ ꯉꯥꯏ ꯉꯥꯏꯕ ꯉꯝꯗ꯭ꯔꯦ
ꯍꯣꯏ
ꯎꯝ
ꯂꯣꯏꯔꯗꯤ ꯀꯔꯤ ꯇꯧꯔꯅꯤ
ꯂꯣꯏꯔꯅꯤ ꯂꯣꯏꯔꯗꯤ ꯊꯕꯛ ꯇꯧꯒꯅꯤ
ꯌꯨꯝꯗꯤ ꯄꯥꯟꯔꯣꯏꯗ꯭ꯔꯣ
ꯄꯥꯂꯔꯣꯏꯗ ꯋꯥꯠꯂꯤꯌꯦ ꯋꯥꯠꯂꯤꯌꯦ ꯑꯗꯨꯗꯤ ꯃꯇꯝ ꯂꯥꯛꯀꯅꯤ
ꯄꯥꯅꯤꯡ ꯄꯥꯟꯗꯤ ꯄꯥꯅꯤꯡꯗꯕꯒꯤꯔ ꯉꯟꯕꯒꯤꯔ ꯀꯔꯤ ꯄꯥꯅꯤꯡꯗꯦ ꯀꯩꯒꯤꯔꯣ ꯇꯥꯜꯂꯤꯁꯦ
ꯑꯗꯨꯝ ꯅꯨꯡꯉꯥꯏꯔ ꯑꯗꯨꯝ ꯂꯩꯅꯤꯡꯉꯦ ꯃꯌꯨꯝ ꯄꯥꯅꯤꯡꯗꯦ
ꯑꯗꯨ ꯄꯥꯅꯤꯡꯗꯦ ꯍꯥꯏꯔꯒ ꯅꯨꯄꯥ ꯀꯣꯏꯕꯗꯤ ꯂꯩꯈ꯭ꯔꯕ꯭ꯔꯣ
ꯑꯗꯨꯁꯨ ꯑꯗꯨꯁꯨ ꯍꯥ ꯑꯩꯈꯣꯏꯗꯤ ꯑꯗꯨꯁꯨ ꯂꯩꯇꯦ
ꯑꯁ ꯈꯪꯗꯦꯗ ꯍꯟꯗꯛ ꯅꯨꯄꯤ ꯑꯩꯈꯣꯏꯁꯦ ꯌꯨꯝ ꯄꯥꯅꯤꯡꯗꯕ ꯉꯥꯛꯇ ꯑꯣꯏꯈ꯭ꯔꯦꯗ
ꯑꯗꯨꯅꯦ ꯀꯔꯤ ꯀꯔꯥ ꯃꯔꯥ ꯑꯗꯨ ꯑꯗꯨꯒꯤ ꯑꯗꯨꯒꯤ ꯑꯗꯨꯒꯤ ꯃꯔꯛꯇꯣ ꯊꯤꯕ ꯊꯤꯔꯗꯤ ꯈꯪꯉꯔꯣꯏ
ꯑ ꯑꯗꯨ ꯅꯨꯄꯥꯗ ꯇꯥꯅ ꯇꯥꯏꯅꯔꯅꯤꯅꯦ ꯑꯗꯨꯒ
ꯑꯦ ꯇꯥꯟꯅꯔꯣꯏ ꯇꯥꯏꯅꯔꯣꯏꯗ ꯅꯨꯄꯤꯁꯨ ꯃꯥꯒꯤ ꯅꯨꯡꯉꯥꯏꯅꯤꯡꯕꯒꯤꯅꯦ
ꯑꯗꯨ ꯁꯤꯡꯒꯜ ꯂꯩꯕꯗꯣ ꯅꯨꯡꯉꯥꯏꯕ꯭ꯔꯣꯅꯦ ꯑꯩꯅ ꯍꯥꯏꯗꯤ ꯍꯌꯦꯡꯂꯣꯏ ꯍꯧꯖꯤꯛꯇꯤ ꯐꯦꯃꯤꯂꯤ ꯂꯩꯌꯦꯗꯣ ꯍꯌꯦꯡꯋꯥꯏ ꯅꯣꯏ ꯆꯍꯤ ꯐꯣꯔꯇꯤ ꯐꯤꯐꯇꯤ ꯌꯧꯕ ꯀꯥꯟꯗꯤ ꯅꯨꯡꯉꯥꯏ ꯅꯨꯡꯉꯥꯏꯒꯗ꯭ꯔꯣꯅꯦ
ꯑ ꯈꯪꯗꯦ
ꯉꯁꯤ ꯀꯔꯤ ꯀꯔꯤ ꯇꯧꯔꯦ
ꯎꯝ ꯑꯌꯨꯛ ꯍꯧꯒꯠꯂꯦ ꯑꯗꯨꯒ ꯍꯧꯒꯠꯂꯒ ꯋꯥꯁꯞ ꯇꯧꯔꯤ ꯆꯛꯆꯥꯔꯦ ꯀꯣꯂꯦꯖ ꯆꯠꯂꯦ ꯍꯜꯂꯛꯑꯒ ꯑꯗꯨꯝ ꯀꯩꯅꯣ ꯆꯦ ꯆꯥꯡꯒꯨꯝꯕ ꯀꯣꯂꯤꯖꯀꯤ ꯇꯧꯋꯦ ꯑꯗꯨꯒ ꯑꯗꯨꯝ ꯂꯩꯑꯦ ꯑꯇꯣꯞꯄ ꯀꯩꯁꯨ ꯇꯧꯗꯦ
ꯑꯦꯛꯖꯥꯝꯒꯨꯝꯕ ꯂꯩꯇꯕ꯭ꯔꯥ
ꯑꯣꯒꯖ ꯂꯩꯌꯦ
ꯑꯒꯁꯁꯨ ꯀꯥꯎꯑꯣ ꯑꯗꯨꯗꯤ ꯂꯥꯏꯔꯤꯛ ꯄꯥꯅꯤꯡꯉꯥꯏ ꯌꯥꯝ ꯂꯩꯕ꯭ꯔꯥ ꯀꯃꯥꯏꯅ ꯇꯧꯕ꯭ꯔꯥ
ꯌꯥꯝ ꯂꯩꯔꯤ ꯂꯩꯔꯤꯛ ꯄꯥꯕ ꯇꯟꯕ ꯁꯤꯅꯀꯣ
ꯀꯩ ꯁꯕꯖꯦꯛꯅꯣ ꯅꯪꯒꯤꯗꯤ
ꯀꯔꯤꯔ ꯑꯈꯣꯏꯗꯤ ꯁꯕꯖꯦꯛ ꯍꯥꯅ ꯂꯩꯇꯦꯗ ꯑꯈꯣꯏꯗꯤ
ꯑꯩꯅ ꯍꯥꯏꯗꯤ ꯑꯣꯅꯔꯁꯀꯨꯝꯕ ꯂꯩꯔꯝꯒꯅꯤꯅ ꯑꯣꯅꯔ ꯀꯩ ꯑꯣꯅꯔꯁ ꯂꯧꯕ꯭ꯔ ꯅꯪ
ꯑ ꯑꯩꯈꯣꯏ ꯑꯗꯨ ꯅꯠꯇꯦ ꯑꯩꯈꯣꯏ ꯑꯩꯈꯣꯏꯗꯤ ꯇ꯭ꯔꯦꯅꯤꯡꯒꯨꯝꯕꯅꯤ
ꯑꯣ ꯇ꯭ꯔꯦꯅꯤꯡ ꯑꯣ ꯑꯗꯨꯗꯤ ꯀꯔꯤ ꯇ꯭ꯔꯦꯅꯤꯡꯔ ꯅꯥꯔꯁꯔꯣ
ꯑꯥ
ꯑ ꯀꯔꯤ ꯀꯣꯂ ꯀꯔꯤ ꯏꯟꯁꯇꯤꯇ꯭ꯨꯏꯠꯇ
ꯈꯜꯂꯒ ꯍꯥꯏꯌꯣ
ꯑꯁ ꯑꯩ ꯃꯃꯤꯡ ꯑꯃꯁꯨ ꯈꯪꯗꯦ
ꯀ ꯀꯩꯒꯤꯅꯣ ꯈꯜꯂ ꯑꯩ ꯆꯨꯝ ꯑꯩꯅ ꯅꯪ ꯍꯥꯏꯕꯗꯣ ꯆꯨꯝꯕ꯭ꯔꯥ ꯂꯥꯟꯕ꯭ꯔꯥ ꯍꯥꯏꯕꯤꯒꯦꯕ
ꯎꯝ ꯔꯤꯝꯁ ꯔꯣ
ꯑꯥ ꯅꯠꯇꯦ
ꯑꯗꯨꯗꯤ ꯄꯣꯔꯣꯝꯄꯥꯠꯇ ꯂꯩꯕ꯭ꯔꯣ
ꯍꯣꯏ
ꯄꯣꯔꯣꯝꯄꯥꯠ ꯖꯦꯅꯤꯝꯁꯀꯤ ꯑꯣꯄꯣꯖꯤꯠꯇ ꯂꯩꯕꯗꯨꯔꯣ
ꯍꯣꯏ ꯌꯥꯝ ꯍꯩꯔꯦ ꯅꯪ ꯌꯥꯝ ꯍꯩꯔꯦ ꯅꯪ
ꯍꯣꯏ ꯍꯩꯕꯅꯦ
ꯅꯪ ꯖꯤꯅꯤꯌꯁ ꯑꯣꯏꯔꯦ
ꯍꯣꯏ
ꯑꯩ ꯁꯥꯔꯇꯤꯐꯤꯀꯦꯠ ꯄꯤꯔꯒꯦ ꯅꯪꯕꯨ ꯃꯊꯪ ꯎꯨꯅꯕꯗ
ꯍꯦꯍꯦꯍꯦ ꯍꯣꯏ ꯍꯣꯏ ꯄꯤꯌꯣ ꯄꯤꯌꯣ
ꯍꯣꯏ ꯑꯩ ꯄꯤꯔꯒꯦ ꯅꯪ ꯑꯩꯕꯨ ꯅꯪꯕꯨ ꯄꯤꯔꯒꯦ
ꯆꯤ ꯑ ꯀꯩꯅꯣ ꯆꯍꯤ ꯀꯌꯥ ꯑꯣꯏꯔꯦ
ꯑꯅꯤ
ꯑ ꯀꯩꯅꯣ ꯕꯤ ꯑꯦꯁ ꯁꯤ ꯅꯔꯁꯤꯡꯔꯣ ꯑꯣꯔ ꯑꯃ ꯗꯨꯔꯣ ꯀꯣꯔꯁ ꯑꯃ ꯆꯍꯤ ꯑꯍꯨꯝꯒꯤꯗꯣ
ꯎꯝ
ꯑꯗꯨ ꯂꯣꯏꯔꯒ ꯕꯤ ꯑꯦꯁ ꯁꯤ ꯑꯗꯨ ꯂꯣꯏꯔꯒ ꯃꯥꯁꯇꯔ ꯇꯧꯗꯣꯏꯔꯣ ꯀꯃꯥꯏꯅ ꯇꯧꯕ
ꯑꯣ ꯇꯧꯗꯣꯏꯅꯤ ꯍꯣꯏ
ꯑꯗꯨ ꯑꯗꯨꯗ ꯐꯕ꯭ꯔꯥ ꯑꯣꯔ ꯅꯠꯇ꯭ꯔꯒ ꯕꯤ ꯑꯦꯁ ꯁꯤ ꯅꯔꯁꯤꯡ ꯗꯥꯏꯔꯦꯛ ꯇꯧꯕꯗꯨꯅ
ꯗꯥꯏꯔꯦꯛ ꯇꯧꯕꯅꯦ ꯎꯝ ꯗꯥꯏꯔꯦꯛ ꯇꯧꯕꯅꯗꯤ ꯆꯍꯤ ꯌꯥꯝꯗꯦꯕꯀꯣ
ꯑꯝ
ꯑꯗꯨ ꯑꯣꯏꯔꯁꯨ ꯃꯥꯟꯅꯥꯕꯨꯗꯤ ꯆꯞ ꯃꯥꯟꯅꯩ ꯑꯗꯨ ꯑꯣꯏꯔꯁꯨ ꯗꯥꯏꯔꯦꯛ ꯇꯧꯕꯅ ꯆꯍꯤꯗꯣ ꯆꯍꯤ ꯌꯥꯝꯗꯦꯕ
ꯅꯨꯡꯉꯥꯏꯔꯦꯅꯦ
ꯅꯪꯁꯨ ꯇꯧꯅꯤꯡꯕ꯭ꯔꯥ
ꯑꯩꯁꯨ ꯇꯧꯅꯤꯡꯉꯦ
ꯑꯁ
ꯃꯥꯅꯦ ꯃꯥꯅꯦ ꯀꯗꯥꯏ ꯆꯠꯄ꯭ꯔꯣ
ꯅꯪꯅ ꯍꯧꯖꯤꯛ ꯍꯥꯏꯕꯗꯥ
ꯍꯣꯏ ꯅꯣꯏ ꯄꯣꯁꯇꯤꯡꯗꯣ ꯀꯗꯥꯥꯏ ꯆꯠꯄ꯭ꯔꯥ ꯍꯪꯕ
ꯖꯦꯅꯤꯝꯁꯗ
ꯑꯣ ꯖꯦꯅꯤꯝꯁꯄꯨꯗꯤ ꯇꯧꯋꯤꯀꯣ
ꯑꯥ
ꯅꯣꯏꯒꯤ ꯍꯣꯁꯇꯦꯜꯗ ꯅꯨꯡꯉꯥꯏꯕ꯭ꯔꯣ
ꯑꯁ ꯑꯣ ꯑꯗꯨꯝ ꯅꯨꯡꯉꯥꯏꯌꯦ
ꯐꯔꯦꯅꯦ ꯎꯝ ꯅꯣꯏ ꯀ꯭ꯂꯥꯁꯇꯣ ꯀꯃꯥꯏ ꯀꯃꯥꯏꯟ ꯇꯧꯕ꯭ꯔꯥ
ꯀꯂ꯭ꯥꯁꯇꯤ ꯑꯗꯨꯝ ꯂꯣꯏꯔꯦ ꯁꯤꯗ ꯍꯣꯁꯇꯦꯜꯗ
ꯑꯗꯨ ꯑꯦ ꯍꯞꯇꯥꯗ ꯍꯞꯇꯥꯗ ꯄꯣꯁꯇꯤꯡꯗꯣ ꯀꯌꯥ ꯀꯌꯥ ꯇꯧꯕ꯭ꯔꯥ
ꯑꯦꯕ꯭ꯔꯤꯋꯤꯛ
ꯍꯥꯏꯗꯤ ꯑꯦꯚ꯭ꯔꯤ ꯋꯤꯛꯗ ꯑꯦꯚ꯭ꯔꯤ ꯗꯦ ꯔ ꯀꯔꯤꯔ
ꯑꯦꯕ꯭ꯔꯤꯗꯦ
ꯄꯦꯁꯦꯟ ꯗꯤꯜ ꯇꯧꯕ ꯌꯥꯝ ꯍꯥꯏꯈ꯭ꯔꯕ꯭ꯔꯣ
ꯑꯁ ꯌꯥꯝ ꯍꯥꯏꯔꯦ
ꯍꯩꯃꯜꯂꯦꯀꯣ ꯅꯣꯏ ꯁꯦꯀꯦꯟ ꯏꯌꯥꯔꯗ ꯀꯔꯤ ꯀꯔꯤ ꯇꯝꯕ꯭ꯔꯥ
ꯂꯣꯏ ꯂꯣꯏꯅꯥ ꯂꯣꯏꯅꯃꯛ ꯇꯝꯃꯦ
ꯅꯪꯁꯨ ꯍꯤꯁꯇꯔꯤ ꯇꯦꯛꯀꯤꯡꯒꯨꯝꯕ ꯇꯝꯃꯤꯀꯣ
ꯍꯣꯏ ꯇꯝꯃꯦ ꯅꯪꯁꯨ ꯇꯝꯕ꯭ꯔꯥ ꯅꯪꯁꯨ ꯈꯪꯕ꯭ꯔꯥ
ꯑꯗꯨꯝ ꯁꯨꯝ ꯈꯪꯕꯋꯥꯅꯦꯗ
ꯍꯣꯏ ꯑꯗꯨꯒꯨꯝꯕꯁꯨ ꯇꯧꯋꯦ ꯅꯪ ꯉꯁꯤꯗꯤ ꯀꯔꯤ ꯀꯔꯤ ꯇꯧꯕ꯭ꯔꯥ ꯀꯔꯤ ꯍꯥꯏꯕꯥ
ꯌꯥꯝ ꯑ ꯅꯣꯏ ꯁꯦꯀꯦꯟ ꯏꯌꯔꯗ ꯎꯝ ꯀ꯭ꯂꯤꯅꯤꯀꯦꯜ ꯄ꯭ꯔꯥꯄꯣꯁ ꯑꯣꯏꯅꯗꯤ ꯀꯔꯤ ꯀꯔꯤ ꯇꯧꯕ꯭ꯔꯥ
ꯑꯗꯨꯝ ꯎꯝ ꯍꯣꯁ ꯃꯤꯅ ꯇꯧꯕ ꯈꯨꯇꯤꯡ ꯇꯧꯋꯦ
ꯑꯗꯨ ꯂꯥꯏꯔꯤꯛ ꯄꯥꯕꯅ ꯅꯨꯡꯉꯥꯏꯕ꯭ꯔꯥ ꯄꯦꯁꯦꯟ ꯗꯤꯜ ꯇꯧꯕꯅ ꯅꯨꯡꯉꯥꯏꯕ꯭ꯔꯥ
ꯑ ꯗꯌꯨꯇꯤ ꯆꯠꯄꯅꯥ ꯅꯨꯡꯉꯥꯏꯌꯦ
ꯋꯥꯗꯕ꯭ꯔꯣ
ꯋꯥꯕꯨꯗꯤ ꯋꯥꯏ ꯑꯗꯨꯑꯣꯏꯔꯁꯨ ꯂꯩꯔꯤꯛ ꯄꯥꯕꯗꯒꯤ ꯍꯦꯟꯅ ꯅꯨꯡꯉꯥꯏꯌꯦ ꯂꯥꯏꯔꯤꯛ ꯄꯥꯕꯗꯤ ꯋꯥꯏꯑꯦ
ꯈꯣꯏꯗꯤ ꯂꯥꯏꯔꯤꯛ ꯄꯥꯕꯁꯨ ꯋꯥꯏꯌꯦ ꯄꯣꯁꯇꯤꯡꯁꯨ ꯋꯥꯔꯝꯒꯅꯤꯗ ꯅꯥꯏꯠ ꯗ꯭ꯌꯨꯇꯤꯒꯨꯝꯕꯗꯤ ꯂꯩꯇꯦꯀꯣ ꯅꯣꯏ
ꯎꯝ ꯍꯟꯗꯛꯇꯤ ꯆꯠꯄ ꯍꯥꯎꯗ꯭ꯔꯤ
ꯏꯟꯇꯔꯟ ꯗꯩꯩ ꯍꯧꯗꯣꯏꯔꯣ꯫ ꯅꯣꯏ ꯏꯟꯇꯔꯟ ꯂꯩꯕ꯭ꯔꯣ
ꯂꯩ ꯏꯟ ꯎꯝꯍꯨꯝ ꯍꯣꯏ ꯐꯩ ꯂꯩꯌꯦ ꯐꯥꯏꯅꯦꯜ ꯏꯌꯥꯔꯗ ꯄꯨꯟ ꯆꯟꯃꯤꯟꯅꯕ꯭ꯔꯥ ꯍꯥ
ꯑ ꯐꯥꯏꯅꯦꯜ ꯏꯌꯥꯔ ꯂꯣꯏꯔꯒꯗꯤ ꯂꯩꯇꯦꯀꯣ ꯇꯣꯉꯥꯟꯅꯗꯤ
ꯎꯝ ꯂꯩꯇꯦ ꯎꯝ
ꯑꯗꯨ ꯂꯣꯏꯔꯒ ꯃꯁꯂꯥꯔꯁꯨ ꯇꯧꯗꯦꯕꯀꯣ
ꯍꯣꯏ ꯅꯪꯗꯤ ꯁꯤꯒꯤ ꯃꯔꯝ ꯌꯥꯝ ꯈꯪꯉꯤꯅ
ꯑꯁꯨꯝ ꯍꯥꯏꯕ ꯋꯥꯅꯤꯗ
ꯎꯝ ꯅꯪꯗꯤ ꯉꯁꯤ ꯀꯔꯤ ꯀꯔꯤ ꯇꯧꯕ꯭ꯔꯥ
ꯆꯨꯝꯅ ꯍꯣꯁꯇꯦꯜꯗ ꯂꯩꯌꯦ ꯇꯨꯝꯃꯦ ꯉꯁꯥꯏꯗꯣ ꯒꯔꯤꯃꯆꯥ ꯄꯔꯣꯕꯂꯦꯝ ꯂꯩꯕꯒꯤ ꯏꯁ ꯑꯥꯏ ꯍꯣꯋꯇꯦꯜ ꯂꯩꯌꯦ ꯑꯩꯁꯨ
ꯑꯣ
ꯅꯪꯗꯤ ꯑꯦꯛꯖꯥꯝꯒꯨꯝꯕꯗꯤ ꯂꯩꯇꯕ꯭ꯔꯥ ꯍꯥ
ꯍꯌꯦꯡꯗꯤ ꯀꯔꯤꯇꯧꯒꯅꯤ
ꯁꯦꯟ ꯗꯦ
ꯀꯣꯂꯦꯁ ꯆꯠꯄꯅꯦ ꯅꯣꯏ ꯑꯥ ꯅꯣꯏꯒꯤ ꯍꯣꯁꯇꯦꯜꯒ ꯌꯥꯝ ꯅꯛꯄꯔ ꯅꯣꯏꯒꯤ ꯀꯩꯅꯣ ꯑꯃꯗꯣ
ꯎꯝ ꯌꯥꯝ ꯅꯛꯑꯦ
ꯑꯗꯨ ꯃꯄꯥꯟ ꯌꯥꯝ ꯊꯣꯛꯍꯟꯗꯕ ꯃꯥꯜꯂꯦꯀꯣ ꯅꯣꯏꯗꯣ
ꯊꯣꯛꯇꯦ
ꯐꯣꯟꯗꯤ ꯄꯥꯏꯍꯟꯕ꯭ꯔꯥ
ꯂꯣꯠꯅꯥ ꯂꯣꯠꯅꯥ ꯇꯥꯕꯔ
ꯍꯣꯏ ꯇꯥꯏ ꯇꯥꯏ ꯅꯣꯏꯒꯤ ꯋꯥꯔꯗꯦꯟꯕꯨ ꯑꯦ ꯍꯥꯏꯕꯤꯒꯦꯕ ꯐꯣꯟ ꯂꯣꯠꯅ ꯄꯥꯏꯕ ꯌꯥꯃꯦꯅ
ꯑ ꯍꯥꯏꯌꯣ
ꯍꯥꯏꯕꯤꯒꯦ
ꯎꯝ
ꯍꯥꯏꯔꯗꯤ ꯐꯥꯕꯅꯤ
ꯎꯝ
ꯅꯨꯡꯉꯥꯏꯕ꯭ꯔꯣ ꯅꯣꯏ ꯂꯩꯀꯥꯏꯗꯣ
ꯑꯥ ꯈꯪꯗꯦ
ꯅꯣꯏꯒꯤ ꯀꯣꯂꯦꯖꯀꯤ ꯑꯣꯄꯣꯖꯤꯠꯇ ꯄꯔꯊꯥ ꯑꯍꯥꯎꯕ ꯗꯨꯀꯥꯟ ꯂꯩꯕꯗꯣ ꯈꯪꯕ꯭ꯔꯥ
ꯈꯪꯉꯦ
ꯍꯟꯗꯛꯁꯨ ꯍꯥꯡꯂꯤꯕ꯭ꯔꯣ ꯑꯁ ꯌꯥꯝ ꯆꯥꯈ꯭ꯔꯦꯗ
ꯑꯣ ꯑꯗꯨ ꯑꯣꯏꯔꯗꯤ ꯅꯪꯁꯨ ꯁ꯭ꯋꯥꯏꯗ ꯌꯦꯡꯃꯤ ꯑꯣꯏꯈ꯭ꯔꯦ
ꯑꯣꯏꯗꯦꯗ ꯍꯟꯗꯛꯇꯤ ꯂꯩꯇꯦꯗ ꯍꯥꯟꯅ ꯂꯩꯔꯝꯕ
ꯍꯥꯟꯅ ꯂꯩꯔꯝꯕ
ꯍꯣꯏ
ꯑꯣ ꯑꯣ
ꯒꯦꯁꯇ ꯒꯦꯁꯇꯧꯑꯣ
ꯑꯩꯅ ꯈꯟꯕꯁꯦ ꯅꯪꯁꯦ ꯅꯪꯁꯨ ꯑꯩꯈꯣꯏꯒꯤ ꯑꯩꯈꯣꯏꯒꯤ ꯌꯨꯝ ꯑꯩꯈꯣꯏꯒꯨꯝꯕ ꯑꯣꯏꯔꯝꯒꯅꯤ ꯑꯩꯅ ꯈꯟꯕꯗꯤ
ꯇꯔꯦꯗ
ꯑꯩꯈꯣꯏꯒꯤ ꯂꯩꯐꯝꯥꯝꯒꯨꯝꯕꯗ ꯂꯩꯔꯝꯈ꯭ꯔꯕ ꯃꯥꯜꯂꯦꯀꯣ
ꯑ ꯍꯥꯟꯅꯗꯤ ꯂꯩꯔꯝꯃꯦ ꯍꯣꯏ ꯗꯤ ꯂꯩꯇ꯭ꯔꯦ
ꯑꯣ ꯑ
ꯃꯔꯛ ꯃꯔꯛꯇꯗꯗꯤ ꯂꯥꯏꯌꯦ ꯍꯧꯖꯤꯛꯁꯨ
ꯑꯣ ꯑꯩꯈꯣꯏ ꯂꯥꯛꯄ ꯈꯪꯉꯒ ꯆꯠꯈ꯭ꯔꯕꯀꯣ
ꯍꯣꯏ
ꯑꯣ ꯐꯨꯠꯕꯣꯜ ꯌꯦꯡꯗꯣꯏꯔꯥ ꯍꯣꯔꯦꯟꯁꯨ ꯅꯣꯏꯗꯤ